ꯀꯩꯗꯧꯔꯤꯅꯣ
ꯑꯁ ꯀ‌ꯦꯝ ꯇꯧꯗꯦ ꯁꯨꯝ ꯂꯩꯌꯦ
ꯆꯥꯛ ꯆꯥꯔꯕ꯭ꯔꯣ
ꯆꯥꯈ꯭ꯔꯦ ꯅꯪꯗꯤ
ꯆꯈ꯭ꯔꯦ ꯑꯩꯁꯨ ꯀꯔꯤ ꯌ‌ꯦꯟꯁꯥꯡ ꯆꯥꯕ꯭ꯔꯥꯅꯦ ꯅꯪꯗꯤ
ꯀꯔꯤ ꯃꯊꯦꯜ ꯆꯥꯕ꯭ꯔꯥ ꯍꯥꯏꯔꯣ
ꯑꯥꯎ
ꯉꯁꯤ ꯀꯪꯁꯣꯏ ꯆꯥꯏꯌꯦ
ꯍꯩꯍꯥ
ꯀꯥꯡꯁꯣꯏ ꯅꯠꯇꯅ ꯀꯥꯡꯁꯣꯏ ꯅꯠꯇꯅ ꯆꯥꯅꯤꯡꯉꯥꯏ ꯌ‌ꯦꯟꯁꯥꯡꯁꯨ ꯂꯩꯇꯦ
ꯑꯗꯨꯅꯦ
ꯅꯣꯏꯗꯤ ꯀꯩ ꯃꯊꯦꯜ ꯆꯥꯒꯦ ꯉꯁꯤꯗꯤ
ꯉꯁꯤ ꯀꯩꯅꯣꯅꯦ ꯕꯤꯟꯁꯥꯡ ꯑꯁꯥꯡꯕꯗꯣ
ꯑꯥ
ꯑꯗꯨ ꯆꯥꯏ
ꯑꯁ ꯍꯥꯎꯒꯅꯤꯅꯦ
ꯍꯥꯎꯗꯦꯍ‌ꯦ ꯀꯔꯤꯔꯥ ꯅꯪꯁꯨ
ꯍꯧꯔꯝꯅꯤꯗ ꯁꯐ ꯑꯣꯏꯔꯝꯅꯤꯗ
ꯍꯥꯎꯗꯦ ꯑꯩꯒꯤꯗꯤ ꯇꯦꯁ ꯑꯝꯇ ꯂꯩꯇꯦ ꯑꯩꯈꯣꯏ ꯆꯤꯡꯒꯤ ꯉꯥ ꯃꯍꯥꯎꯗꯣ ꯃꯤꯁ ꯇꯧꯔꯦ
ꯑꯥ ꯍꯥꯎꯕꯅꯤꯗ ꯅꯪ ꯀ꯭ꯂꯥꯁ ꯆꯠꯇꯦ ꯉꯁꯤ
ꯑꯣ ꯍꯜꯂꯛꯑꯒ ꯇꯨꯝꯅꯤꯡꯕꯅ ꯁꯤꯗꯨꯏꯅꯤ
ꯑꯁ ꯆꯠꯇꯤ ꯆꯠꯄ꯭ꯔꯣ ꯉꯁꯤꯗꯤ
ꯑꯥꯎ
ꯌꯥꯝ ꯐꯌꯦꯀꯣ ꯃꯤꯗꯤ ꯀ꯭ꯂꯥꯁ ꯆꯠꯂꯦ
ꯍꯦ ꯇꯨꯝꯅꯤꯡꯕꯅ ꯁꯤꯔꯝꯒꯅꯤ
ꯑꯁ ꯑꯩꯈꯣꯏꯁꯦ ꯀꯔꯤꯒꯤꯔꯥ ꯈꯪꯗꯦ ꯌꯥꯝ ꯇꯨꯝꯅꯤꯡꯉꯦꯀꯣ
ꯑꯗꯨꯅꯦ ꯀꯔꯤꯔꯥ
ꯇꯨꯝꯃꯣ ꯍꯥꯏꯗꯤ ꯇꯨꯝꯁꯨ ꯇꯨꯝꯃꯣꯏ ꯑꯗꯣ ꯑꯩ ꯑꯩꯁꯨ ꯍꯟꯗꯛ ꯑꯩ ꯍꯟꯗꯛ ꯐ꯭ꯔꯤꯗ ꯂꯩꯕꯒꯤ ꯑꯥ ꯊꯣꯢꯗꯣꯛꯅ ꯇꯨꯝꯅꯤꯡꯗꯦꯕ ꯑꯗꯣ ꯋꯥꯔꯤꯗ ꯑꯩꯅ ꯊꯕꯛ ꯆꯠꯅꯤꯡꯉꯥꯢ ꯂꯩꯌꯦꯒꯨꯝꯕ ꯑꯦꯅꯤ ꯑꯃꯥ ꯂꯩꯌꯣꯗꯤ ꯑꯁ ꯑꯗꯨꯗꯨꯅ ꯍꯦꯟꯖꯤꯟꯗꯣꯏꯅꯦ ꯇꯨꯝꯅꯤꯡꯕ
ꯑꯗꯨꯅꯦ
ꯌꯥꯝ ꯁꯥꯎꯅꯤꯡꯉꯦ ꯍꯥꯏꯕ
ꯊꯕꯛ ꯇꯧꯅꯤꯡꯉꯥꯏ ꯂꯩꯔꯗꯤ ꯇꯨꯝꯅꯤꯡꯕꯅ ꯀꯩꯅꯣ ꯍꯥꯏꯅꯤꯡꯉꯥꯏ ꯈꯪꯗꯅ ꯇꯨꯝꯅꯤꯡꯕꯅꯦ
ꯐ꯭ꯔꯤ ꯂꯩꯕ ꯅꯨꯃꯤꯠꯇꯤ ꯀꯩꯝ ꯐꯥꯎꯗꯦ ꯍꯥꯏꯕ ꯇꯨꯝꯅꯤꯡꯕ
ꯑꯥ ꯑꯗꯨꯅꯦ ꯐꯣꯟ ꯌꯦꯡꯂꯒ ꯇꯨꯝꯂꯒ
ꯁꯨꯛꯎꯏ ꯎꯏꯅꯤꯡꯉꯣ ꯃꯤꯅ ꯊꯕꯛ ꯆꯤꯟꯕ ꯕꯤꯖꯤ ꯑꯣꯏꯕ ꯅꯨꯃꯤꯠꯇꯅ ꯍꯥ
ꯎꯝ
ꯇꯨꯝꯅꯤꯡꯉ ꯂꯩꯒꯅꯤ ꯍꯥꯏꯕ
ꯑꯥꯎ ꯇꯨꯝꯅꯤꯡꯕꯅ ꯍꯒꯠꯄ ꯊꯕꯛ ꯂꯩꯔꯗꯤ ꯍꯧꯒꯠꯄꯁꯨ ꯉꯝꯂꯔꯣꯏ
ꯍꯣꯏ ꯁꯨꯝ ꯇꯨꯝꯅꯤꯡꯉꯥ ꯂꯩꯗꯣꯏꯅꯦ ꯑꯗꯨ ꯅꯨꯃꯤꯠ ꯊꯕꯛ ꯂꯩꯕ ꯅꯨꯃꯤꯠꯅ ꯍꯦꯟꯖꯤꯟꯅꯦ ꯅꯣꯏ ꯆꯦꯗꯤ ꯊꯕꯛ ꯆꯠꯈꯔꯥꯕꯣ
ꯑꯧ ꯃꯥꯗꯤ ꯄꯨꯡ ꯅꯥꯏꯟ ꯗ ꯆꯠꯈ꯭ꯔꯦ
ꯑꯁ ꯅꯨꯡꯉꯥꯏꯔꯌꯦ ꯃꯣꯏꯒꯤꯗꯤ ꯄꯨꯡ ꯅꯥꯏꯟꯗ ꯆꯠꯂꯤꯗꯣ
ꯅꯨꯡꯉꯥꯢꯌꯦ ꯃꯣꯏꯗꯤ ꯄꯨꯡ ꯅꯥꯏꯟꯗ ꯆꯠꯂꯒ ꯄꯨꯡ ꯊ꯭ꯔꯤꯒꯨꯝꯕꯗ ꯃꯣꯏꯒꯤ ꯑꯣꯐꯤꯁꯒꯤ
ꯑꯣ
ꯂꯣꯏꯈ꯭ꯔꯦ ꯁꯨꯇꯤ ꯄꯤꯈ꯭ꯔꯦ
ꯅꯨꯡꯉꯥꯏ ꯅꯨꯡꯉꯥꯏꯌꯦꯀꯣ ꯑꯗꯨꯗꯤ
ꯎꯝ ꯃꯣꯏꯗꯤ ꯒꯣꯚꯔꯃꯦꯟ ꯖꯣꯕꯅꯤꯗꯅ
ꯎꯝ
ꯑꯩꯈꯣꯏ ꯂꯥꯏꯔꯕꯅ ꯍꯩꯔꯨꯕꯅ ꯇꯨꯝꯔꯒ
ꯑꯩꯈꯣꯏꯅ ꯅꯨꯡꯉꯥꯏ ꯅꯨꯡꯉꯥꯏ ꯇꯨꯝꯊꯣꯛꯄ
ꯂꯥꯏꯔꯕ ꯑꯩꯈꯣꯏ ꯗꯤ ꯌꯨꯝꯗ ꯂꯩꯔꯒ ꯇꯨꯝꯔꯒ ꯆꯥꯔꯒ
ꯎꯝ ꯏꯟꯀꯝꯁꯨ ꯂꯩꯇꯕ ꯑꯩꯈꯣꯏꯅ
ꯑꯥꯎ ꯍꯧꯖꯤꯛꯁꯨ ꯇꯨꯝꯅꯤꯡꯉꯦ ꯑꯩꯗꯤ
ꯍꯣꯏ ꯇꯨꯝꯅꯤꯡꯉꯥꯝꯅꯤ ꯅꯪ ꯉꯔꯥꯡ ꯉꯥꯟꯅ ꯇꯨꯝꯕ꯭ꯔꯥ
ꯄꯨꯡ ꯋꯥꯟꯒꯨꯝꯕꯗ ꯇꯨꯝꯕ ꯑꯗꯨꯒꯤ
ꯑꯣ
ꯃꯨꯚꯤ ꯌꯦꯡꯕꯒꯤ ꯀꯩꯅꯣ ꯌꯦꯡꯕ ꯇꯣꯛꯅꯤꯡꯗꯕꯗꯣ ꯏꯟꯇꯔꯦꯁ ꯂꯩꯃꯥꯟꯕꯒꯤ
ꯐꯖꯔꯝꯃꯅꯤ ꯄꯨꯡ ꯑꯃꯗ ꯇꯨꯝꯃꯒ ꯁꯦꯚꯦꯟꯗ ꯇꯝꯕ ꯆꯠꯂꯗꯤ ꯀ꯭ꯂꯥꯁ
ꯑꯥꯍꯣ ꯄꯨꯡꯑꯣꯟꯒꯨꯝꯕ ꯇꯨꯝꯕ ꯑꯗꯨꯒ ꯑꯥ ꯋꯥꯟ ꯐꯣꯔꯇꯤ ꯐꯥꯏꯚ ꯒꯨꯝꯕ ꯇꯨꯝꯃꯦꯕ ꯑꯗꯣ ꯑꯩ
ꯎꯝ
ꯑꯥ ꯁꯤꯛꯁ ꯐꯣꯔꯇꯤꯒꯨꯝꯕꯗ ꯍꯧꯒꯠꯂꯦ ꯑꯗꯨꯒ ꯋꯥꯁꯞ ꯇꯧꯔꯦ ꯑꯗꯨꯒ ꯕ꯭ꯔꯦꯛꯐꯥꯁ ꯇꯧꯔꯒ ꯁꯚꯦꯟꯒꯨꯝꯕꯗ ꯆꯠꯂꯕ ꯑꯗꯨ ꯑꯁ ꯇꯜꯂꯦ
ꯅꯥꯛꯄꯒꯤ ꯅꯪ ꯈꯔ ꯐꯩꯅꯦ ꯑꯃꯨꯛꯀ ꯑꯣꯛꯇꯣꯒꯨꯝꯕ ꯑꯣꯏꯗꯤ ꯈ ꯉꯥꯟꯅꯁꯨ ꯊꯣꯛꯇꯣꯏꯅꯦ
ꯑꯗꯨꯅꯦ ꯃꯥꯅꯦ
ꯑꯗꯨꯅ ꯈꯔ ꯈꯔ
ꯇꯜꯂꯦ ꯑꯩ ꯍꯧꯖꯤꯛꯀꯥꯟ ꯍꯤꯡꯅꯤꯡꯗ꯭ꯔꯦ
ꯎꯄꯥꯏ ꯂꯩꯇꯦ
ꯑꯗꯨꯅꯦ ꯎꯄꯥꯏ ꯂꯩꯇ꯭ꯔꯦ ꯑꯩꯈꯣꯏ ꯂꯥꯏꯔꯕ ꯑꯩꯈꯣꯏꯗꯤ
ꯊꯕꯛ ꯐꯪꯗ꯭ꯔꯤꯐꯥꯎꯗꯤ ꯍꯥ ꯑꯩꯈꯣꯏꯁꯦ ꯋꯥꯏ ꯍꯥꯏꯕ
ꯑꯗꯨꯅꯦ ꯎꯝ ꯑꯩꯁꯨ ꯑꯩꯒꯤ ꯏꯟꯀꯝ ꯄꯥꯝꯃꯦꯅꯦ ꯔꯤꯒꯨꯂꯔ ꯏꯟꯀꯝ ꯇꯨꯝꯕꯩ ꯏꯟꯀꯝ ꯄꯥꯝꯃꯦ
ꯅꯪ ꯅꯪꯁꯨ ꯊꯤꯔꯗꯤ ꯐꯪꯒꯅꯤꯗ
ꯐꯪꯗ꯭ꯔꯦ
ꯃꯥꯁꯇꯔ ꯂꯣꯏꯔꯕꯅꯤꯅ ꯊꯕꯛꯀꯤ
ꯀꯩꯅꯣꯅꯦ ꯑꯥ ꯊꯕꯛ ꯑꯥ ꯀꯩꯅꯣ ꯂꯩꯔꯦ ꯍꯥꯏꯕ ꯀꯥꯟꯗ ꯀꯩꯅꯣ ꯁꯠ ꯁꯠ ꯇꯧ ꯅꯤꯡꯗꯕꯗꯣ ꯊꯕꯛ ꯆꯨꯁ ꯇꯧꯕꯗꯣ ꯑꯗꯨ ꯅꯪꯒꯤꯅꯦ
ꯍꯥꯥ
ꯑꯩꯈꯣꯏꯁꯦ ꯂꯩꯇꯕ ꯀꯥꯟꯗꯗꯤ ꯊꯤꯒꯅꯤꯕ ꯂꯩꯔ ꯀꯥꯟꯗ ꯑꯝꯇ ꯇꯧꯅꯤꯡꯉꯣꯏ ꯑꯗꯨꯒ ꯑꯥ ꯀꯔꯤ ꯍꯥꯏꯗꯣꯏꯔꯥ
ꯁꯦꯂꯔꯤ ꯑꯗꯨ ꯑꯗꯨ ꯑꯗꯨ ꯈꯛ
ꯍꯣꯏ ꯇꯧꯅꯤꯡꯉꯗꯤ ꯇꯥꯎꯅꯤꯡꯉꯔꯣꯏ ꯑꯗꯨꯗꯒꯤꯗꯤ ꯀꯦꯟꯁꯦꯜ ꯆꯠꯂꯅꯤ
ꯎꯝ ꯑꯗꯨꯅꯦ
ꯃꯅꯤꯄꯨꯔꯗꯤ ꯑꯁ ꯁꯦꯂꯔꯤꯁꯦ ꯌꯥꯝ ꯄꯤꯛꯑꯦ ꯍꯥꯏꯕ
ꯎꯝ
ꯑꯗꯨꯅ
ꯉꯁꯤ ꯑꯩꯈꯣꯏꯒꯤ ꯀꯩꯅꯣ ꯑꯩꯈꯣꯏ ꯔꯦꯟ ꯑꯣꯅꯔꯕꯨ ꯐꯨꯅꯤꯡꯉꯦ ꯑꯩ
ꯀꯔꯤ ꯇꯧꯕ꯭ꯔꯣ
ꯃꯆꯤꯟ ꯊꯤꯕꯒꯤ
ꯑꯣ ꯀꯔꯤ ꯍꯥꯏꯔꯛꯏꯅꯣꯕ
ꯑꯥ ꯅꯣꯏ ꯑꯅꯤ ꯂꯩꯕꯒꯤ ꯀꯩꯅꯣ ꯔꯦꯟ ꯀꯥꯒꯦ ꯑꯗꯨꯒ ꯑꯥ ꯃꯤ ꯑꯇꯣꯞꯄꯗꯤ ꯀꯩꯅꯣ ꯑꯗꯨ ꯈꯛꯇꯅꯦ ꯅꯣꯏ ꯑꯅꯤꯕꯨ ꯅꯨꯡꯁꯤꯕꯒꯤ ꯑ ꯑꯗꯨ ꯈꯛꯇ ꯂꯧꯔꯕꯅꯦ ꯑꯗꯥ ꯃꯆꯤꯟꯅ
ꯑꫭ ꯁꯤ ꯌꯥꯔꯦ ꯃꯤ ꯑꯅꯤ ꯃꯤ ꯑꯅꯤꯗꯣ ꯑꯗꯨꯃꯥꯏꯅ ꯍꯥꯏꯔꯗꯤ ꯃꯣꯏꯁꯨ ꯍꯣꯏ ꯃꯉꯥ ꯇꯔꯨꯛ ꯑꯣꯏꯗꯤꯀꯣ
ꯑꯥ
ꯑꯣꯄꯥꯥꯏ ꯂꯩꯇꯦ ꯑꯗꯨꯕꯣ
ꯑꯥ ꯑꯩꯈꯣꯏ ꯂꯩꯕ ꯔꯦꯟꯗꯣ ꯍꯣꯡꯉꯥꯅꯦ ꯅꯨꯄꯤ ꯑꯃꯒ ꯅꯨꯄꯥ ꯑꯃ ꯂꯩꯕ ꯀꯣꯄꯜꯁ ꯂꯩꯕ
ꯎꯝ
ꯑꯗꯣ ꯃꯣꯏ ꯑꯅꯤꯕꯨꯗꯤ ꯔꯦꯟ ꯀꯥꯗꯦ ꯍꯥꯏꯔꯕ ꯍꯈꯣꯏ ꯑꯅꯤ ꯍꯪꯉꯦꯕ ꯑꯗꯣ ꯃꯣꯏ ꯑꯅꯤꯕꯨꯗꯤ ꯑ ꯋꯥꯟ ꯊꯥꯎꯖꯟ ꯍꯥꯞꯈ꯭ꯔꯦ ꯅꯣꯏ ꯑꯅꯤꯒꯤꯗꯤ ꯐꯥꯏꯐ ꯍꯟꯗ꯭ꯔꯦꯠ ꯄꯤꯌꯣ ꯀꯣ ꯃꯥꯁꯛꯇꯨꯒ
ꯃꯆꯤꯟ ꯊꯤꯕꯗꯨꯗꯤ ꯐꯠꯇꯦꯍꯦ ꯇꯁꯦꯡꯅ ꯀꯥꯒꯦꯅ ꯀꯥꯕ ꯑꯃ
ꯑ ꯑꯗꯨꯅꯦ
ꯃꯣꯏꯒꯤ ꯀꯥꯏ
ꯑꯗꯨꯒ ꯀꯩꯅꯣ ꯑ ꯑꯩꯗꯤ ꯐꯤ ꯁꯨꯕꯗꯣ ꯀꯩꯅꯣ ꯑ ꯌꯨꯝꯗ ꯂꯩꯕ ꯃꯇꯝꯗꯤ ꯋꯥꯁꯤꯡ ꯃꯦꯁꯤꯟ ꯄꯥꯏꯌꯦꯗꯅ ꯑꯗꯨꯒ ꯐꯤ ꯀꯩꯅꯣꯝ ꯇꯧꯕꯗꯣ ꯂꯣꯏꯁꯤꯟꯅꯕ ꯃꯇꯝꯗ ꯑꯁ ꯗ꯭ꯔꯥꯏ ꯇꯧꯕꯗꯣ
ꯑꯥ
ꯑꯗꯣ ꯍꯩꯇꯕ ꯑꯗꯨꯒꯤ ꯀꯩꯅꯣ ꯅꯪ ꯐꯤ ꯁꯨꯕ ꯃꯇꯝꯗ ꯎ ꯂꯣꯛꯇꯥꯛ ꯃꯥꯜꯂꯦ ꯑꯗꯨ ꯑꯗꯥ ꯃꯥꯁꯛꯇꯨꯒ ꯑꯁ
ꯃꯤ ꯌꯥꯝꯅ ꯈꯦꯠꯅꯤꯡꯕ ꯂꯩꯌꯦꯕꯅꯦ ꯃꯤꯁꯤꯡꯁꯦ
ꯑꯣ ꯑꯗꯨꯅꯦ ꯑ ꯑꯗꯨꯒ ꯀꯩꯅꯣꯅꯦ ꯏꯁꯤꯡ ꯃꯤꯅꯔꯦꯜ ꯏꯁꯤꯡ ꯂꯩꯌꯦꯗꯅ
ꯑꯥ
ꯐꯤꯐꯇꯤꯒꯤ ꯑꯗꯨ ꯑꯩꯈꯣꯏ ꯑꯅꯤ ꯂꯩꯌꯦꯕ
ꯎꯝ
ꯑ ꯂꯧꯔꯣ ꯄꯩꯁꯥ ꯄꯤꯌꯣ ꯃꯁꯛꯇꯨꯒ
ꯐꯨꯅꯤꯡꯉꯦ ꯑꯩ
ꯅꯣꯏ ꯅꯣꯏꯔꯦꯟꯗꯤ ꯃꯤ ꯀꯌꯥ ꯂꯩꯕ꯭ꯔꯥ ꯍꯥꯏꯗꯤ ꯆꯥꯎꯕ꯭ꯔꯥ ꯔꯦꯟꯒꯤ ꯌꯨꯝꯗꯣ
ꯅꯠꯇꯦ ꯃꯣꯏ ꯑ ꯐꯥꯔꯁ ꯐ꯭ꯂꯣꯔꯗꯅ ꯏꯁꯇꯣꯔ ꯔꯨꯝꯒꯨꯝꯕ ꯑꯗꯨꯒꯨꯝꯕ ꯂꯩꯕꯅꯦ ꯑꯗꯣ ꯁꯦꯀꯦꯟꯗ ꯑꯩꯈꯣꯏ ꯑꯅꯤ ꯆꯤꯆꯦ ꯑꯩꯈꯣꯏ ꯔꯨꯝ ꯑꯃ ꯑꯗꯨꯒ ꯃꯆꯥꯅꯨꯄꯥ ꯑꯃ
ꯑꯣ
ꯃꯔꯤꯒꯨꯝꯕ ꯂꯩꯔꯕ ꯃꯥꯜꯂꯦ ꯕꯤꯜꯗꯤꯡ ꯑꯗꯨꯒ ꯃꯣꯏ ꯇꯦꯔꯦꯠꯁꯤꯗ ꯃꯈꯣꯏꯒꯤ ꯇꯦꯔꯦꯠꯁꯤꯗ ꯃꯈꯣꯏ ꯐꯦꯃꯤꯂꯤ ꯂꯩꯔꯕ ꯃꯥꯜꯂꯦ ꯃꯥꯒꯤ ꯅꯨꯄꯥ ꯁꯤꯔꯕ ꯃꯥꯜꯂꯦꯕ
ꯑꯣ ꯑꯣ
ꯃꯆꯥ ꯅꯨ ꯅꯨꯄꯥꯁꯨ ꯀꯩꯅꯣꯅꯦ ꯒꯟꯖꯥ ꯑꯦꯗꯤꯛ ꯇꯧꯔꯕ ꯃꯥꯜꯂꯦ
ꯑꯣ ꯑꯉꯥꯡꯁꯤꯁꯨ ꯐꯖꯅꯦ ꯍꯥꯏꯕꯤꯗ꯭ꯔꯗꯤꯀꯣ ꯉꯥꯎꯁꯤꯟꯅꯕꯥꯅꯦ ꯍꯥꯏꯕ
ꯑꯥꯎ ꯃꯆꯥꯕꯨꯗꯤ ꯍꯥꯏꯗꯦ ꯑꯩꯈꯣꯏꯕꯨ ꯉꯟꯅ ꯍꯜꯂꯛꯎ ꯎꯝ ꯃꯁꯛꯇꯨꯒ
ꯅꯣꯏ ꯅꯃꯥꯟꯅꯕꯤꯁꯤꯡꯕꯨ ꯄꯨꯕ ꯌꯥꯗꯦꯀꯣ ꯑꯩꯈꯣꯏ ꯃꯐꯝꯗꯗꯤ ꯑꯗꯨ ꯑꯗꯥ ꯃꯁꯛꯇꯨꯒ
ꯑꯁ ꯅꯣꯡ ꯅꯣꯡ ꯐꯥꯇꯣꯛꯇꯤ ꯀꯥꯎꯁꯤꯟꯕ ꯌꯥꯕꯅꯦ ꯍꯣꯏ ꯑꯗꯨꯃꯥꯏꯅ ꯇꯧꯕꯅꯤ ꯃꯣꯏꯗꯤ
ꯑꯗꯨꯅꯦ ꯑ ꯀꯩꯅꯣ ꯎꯝ ꯕꯔꯗꯦꯒꯨꯝꯕ ꯂꯩꯔꯗꯤ ꯆꯥꯛ ꯆꯥꯅꯤꯡꯉꯥꯏ ꯑꯩꯁꯨ ꯀꯧꯅꯤꯡꯉꯦꯗꯅ꯫ ꯑꯗꯨ ꯑꯣꯏꯔꯁꯨ ꯃꯥꯏ ꯑ ꯅꯃꯅꯕꯤꯁꯤꯡ ꯅꯨꯄꯥꯁꯤꯡꯒꯨꯝ ꯅꯨꯄꯤꯁꯤꯡꯕ ꯎꯝ ꯔꯦꯟꯗꯗꯤ ꯂꯥꯛꯄ ꯌꯥꯗ꯭ꯔꯦꯀꯣ ꯑ ꯀꯩꯅꯣꯅꯦ ꯑꯩꯈꯣꯏ ꯎꯝ ꯌꯨꯝꯒꯤ ꯃꯤꯁꯤꯡ ꯑꯩꯈꯣꯏ ꯇꯥꯃꯣꯒ ꯆꯤꯆꯦ ꯈꯣꯏ ꯂꯥꯛꯄ
ꯎꯝ
ꯑꯗꯨꯒꯤ ꯒꯥꯔꯤꯗꯣ ꯄꯥꯔꯛ ꯇꯧꯕ ꯑꯩꯈꯣꯏ ꯇꯦꯔꯦꯁ ꯃꯐꯝꯗ
ꯎꯝ
ꯃꯤ ꯑꯇꯣꯞꯄ ꯃꯐꯝꯗꯗꯤ ꯑꯗꯨꯒꯨꯝꯕ ꯊꯕꯛ ꯇꯧꯔ ꯇꯧꯔꯗꯤ ꯅꯣꯏ ꯂꯩꯕ ꯐꯪꯂꯉꯔꯣꯏꯀꯣ ꯑꯗꯨ ꯑꯗ ꯃꯁꯛꯇꯨꯒ ꯑꯁ
ꯅꯪ ꯎꯝ ꯐꯥꯟꯅꯤ ꯚꯤꯗꯤꯑꯣ ꯔꯥꯅꯤꯕꯂꯥ ꯑꯩꯈꯣꯏꯒꯤ ꯎꯗ꯭ꯔꯣ ꯌꯨꯇ꯭ꯌꯨꯕꯇ ꯑꯗꯨ ꯑꯗꯨꯒ ꯃꯅꯥꯔꯝꯅꯤ ꯅꯣꯏꯒꯤꯗꯣ
ꯃꯤ ꯂꯩꯕꯒꯤꯅꯤ ꯃꯣꯏꯅ ꯇꯧꯊꯣꯔꯛꯏꯗꯣ ꯅꯇ꯭ꯔꯥꯥ ꯏꯁ꯭ꯇꯣꯔꯤꯗꯣ ꯁꯤ ꯅꯌꯨꯝꯔ ꯁꯤ ꯅꯌꯨꯝꯔ ꯇꯧꯕꯗꯨ
ꯑꯩꯅ ꯀꯩꯅꯣ ꯑ ꯑꯩꯅ ꯈꯪꯃꯤꯟꯅꯕ ꯅꯨꯄꯥꯒꯨꯝꯕ ꯕꯖꯥꯠ ꯆꯠꯄꯒ ꯊꯤꯟ ꯊꯤꯟꯅ ꯌꯨꯝ ꯐꯥꯎ ꯊꯤꯟꯕꯗꫭ ꯇꯦꯔꯦꯁꯇ ꯀꯩꯅꯣꯅꯦ ꯃꯥꯒꯤ ꯃꯃꯤꯛꯇꯣ
ꯎꯝ
ꯀꯩꯅꯣꯝ ꯇꯧꯔꯒ ꯀꯩꯅꯣ ꯑ ꯀꫭ ꯀꯣꯟꯇꯦꯟ ꯀ꯭ꯔꯤꯌꯦꯇꯔ ꯑꯃ ꯂꯩꯕꯗꯣ ꯖꯦꯝꯁ ꯍꯥꯏꯕ꯭ꯔꯥ ꯀꯩꯅꯣꯝ ꯇꯧꯕꯗꯣ
ꯈꯪꯗꯦ ꯑꯩ ꯀ꯭ꯔꯝꯕ ꯑꫭꯏꯗꫭꯖꯥꯔ
ꯃꯣꯏꯒꯤ ꯀꯣꯟꯇꯦꯟ ꯀ꯭ꯔꯤꯌꯦꯇꯔꯗ ꯚꯤꯗꯤꯑꯣ ꯌꯥꯎ ꯌꯥꯎꯕꯅꯦ ꯑꯗꯨꯝ ꯆꯞ ꯃꯥꯟꯅꯔꯦ
ꯑꯩꯈꯣꯏ ꯕꯨ ꯊꯤꯟ ꯊꯤꯟꯕ ꯃꯇꯝꯗ ꯀꯩꯅꯣꯅꯦ ꯑꯡ ꯃꯗꯨ ꯅꯨꯄꯥꯥꯔ ꯀꯅꯥꯔ ꯅꯣꯏ ꯅꯨꯄꯥꯔꯥ ꯅꯠꯇ꯭ꯔꯒꯅ ꯅꯣꯏ ꯇꯥꯃꯣꯔꯥ ꯀꯅꯥꯥꯔ ꯎꯝ ꯑꯩ ꯍꯩꯅꯗ꯭ꯔꯦ
ꯌꯥꯝ ꯌꯦꯡꯁꯤꯜꯂꯤꯅꯤꯅꯦ ꯅꯣꯏꯁꯦ
ꯎꯝ ꯀꯩꯅꯣꯅꯦ ꯑꯩꯈꯣꯏ ꯕ꯭ꯔꯗꯔꯒꯨꯝꯕ ꯄꯨꯡ ꯁꯤꯛꯁ ꯊꯥꯔꯇꯤꯒꯨꯝꯕ ꯍꯜꯂꯒꯄꯁꯨ ꯀꯩꯅꯣ ꯊꯦꯡꯉꯦꯍꯦ ꯅꯨꯄꯤꯗꯤ ꯑꯗꯨꯒꯨꯝꯕ ꯆꯠꯄ ꯌꯥꯗꯦꯅꯦ ꯑꯗꯨ ꯑꯗꯥ